ꯍꯜꯂꯣ ꯌꯥꯔꯦ ꯌꯥꯔꯦ
ꯐꯣꯔꯁꯁꯤ ꯒ꯭ꯔꯣꯅꯥꯏꯁꯅ ꯑꯃ ꯌꯥꯎꯋꯦ ꯑꯣꯞꯁꯟ ꯑꯗꯨ ꯇꯧꯔꯀꯥꯟꯗ ꯌꯥꯔꯛꯏꯅꯦ ꯀꯥ ꯑꯗꯨꯒ ꯁꯨꯡꯌꯥ ꯌꯥꯗꯗꯅ ꯇꯧ ꯂꯩꯩ ꯫
ꯅꯪ ꯃꯁꯤꯡ ꯀꯌꯥ ꯁꯨꯔꯦꯕ ꯫
ꯑꯥ ꯍꯧꯖꯤꯛꯀꯤ ꯃꯉꯥ ꯑꯃꯥ ꯍꯥꯟꯅ ꯂꯣꯏꯔꯅꯤꯗꯅ ꯑꯗꯨꯒ ꯁꯃꯤꯠ ꯇꯧꯔꯦꯗꯅ ꯑꯗꯨꯒ ꯍꯥꯏꯗꯤ ꯃꯉꯥꯗ ꯂꯣꯏꯔꯀꯥꯟꯗ ꯃꯉꯥꯃꯨꯛ ꯊꯣꯛꯂꯛꯏꯅꯦꯕ ꯑꯗꯨꯒꯤꯅꯦ ꯍꯧꯖꯤꯛ ꯇꯔꯨꯛꯁꯨꯕꯅ ꯊꯥꯔꯤꯗꯣ ꯇꯔꯨꯛ ꯁꯨꯕꯗꯣ ꯅꯪꯒꯤꯗꯣ꯫ ꯅꯪꯒꯤ ꯇꯧꯕꯗꯣ ꯃꯉꯥ ꯁꯨꯔꯀꯥꯟꯗ ꯑꯃꯨꯛ ꯇꯔꯥ ꯁꯨꯔꯅꯤꯅ ꯑꯗꯨꯃꯥꯏꯅ ꯂꯣꯏꯔꯒ ꯫ ꯃꯉꯥ ꯃꯉꯥ ꯆꯠꯇꯣꯏꯕ ꯫
ꯉꯁꯤꯖꯦ ꯅꯪꯒꯥ ꯑꯩꯒ ꯋꯥꯔꯤ ꯁꯥꯟꯅꯕꯗꯅꯦ ꯫
ꯑꯥ
ꯐꯥꯏꯚ ꯇꯥꯏꯝꯁ ꯁꯥꯟꯅꯒ꯭ꯔꯦꯗꯅ
ꯍꯣꯏ
ꯑꯗꯨꯗꯣ ꯍꯌꯦꯡ ꯑꯃꯨꯛ ꯐꯥꯏꯚ ꯇꯥꯏꯝꯁ ꯁꯨꯃꯥꯏꯅ ꯁꯨꯕꯗꯒꯤ ꯀꯩꯁꯨ ꯀꯥꯏꯗꯕ ꯅꯠꯇ꯭ꯔꯣ ꯫
ꯌꯥꯗ ꯃꯥꯜꯂꯦ ꯑꯗꯨꯗꯤ ꯃꯤ ꯑꯃꯥꯗꯣ ꯫ ꯅꯪꯒꯤ ꯐꯣꯟ ꯅꯝꯕꯔꯗꯣ ꯑꯣꯟꯊꯣꯛꯑꯒꯗꯤ ꯌꯥ ꯐꯣꯟ ꯅꯝꯕꯔꯗꯨ ꯅꯪꯒꯤ ꯑꯇꯣꯞꯄ ꯑꯃꯥ ꯐꯣꯟ ꯅꯝꯕꯔ ꯇꯧꯔꯦꯗꯅ꯫
ꯎꯝ
ꯅꯪ ꯐꯣꯟ ꯅꯝꯕ꯭ꯔ ꯑꯇꯣꯞꯄ ꯑꯃ ꯇꯧꯔꯦꯗꯅ ꯑꯗꯨꯒ ꯉꯁꯥꯏꯒꯤ ꯑꯦꯞ ꯑꯦꯞ ꯍꯧꯖꯤꯛꯀꯤ ꯑꯦꯄ꯭ꯂꯤꯀꯦꯁꯟꯁꯦ ꯫ ꯁꯤꯗ ꯑꯗꯨꯝ ꯑꯦꯠ ꯑꯦꯀꯥꯎꯟ ꯌꯥꯎꯕꯅꯦꯕ꯫ ꯑꯦꯀꯥꯎꯟꯅ ꯑꯗꯨ ꯑꯦꯠ ꯑꯦꯀꯥꯎꯟꯗꯨꯗ ꯆꯪꯉꯒ ꯅꯪ ꯑꯇꯣꯞꯄ ꯑꯦꯀꯥꯎꯟ ꯑꯃꯥ ꯍꯥꯡꯉꯦꯗꯅ ꯐꯣꯟ ꯅꯝꯕꯔ ꯑꯇꯣꯞꯄ ꯁꯤꯖꯤꯟꯅꯔꯒ ꯫ ꯑꯗꯨꯒ ꯑꯗꯨꯗꯩꯪ ꯌꯥꯗꯣꯏ ꯃꯥꯜꯂꯦ ꯑꯗꯨꯒ ꯅꯝꯕꯔ ꯑꯃꯥ ꯇꯥꯡꯗꯒꯤ ꯃꯉꯥꯗꯩ ꯍꯦꯟꯅ ꯁꯥꯟꯅꯁꯟꯕꯗꯣ ꯑꯗꯨꯗꯤ ꯀꯥꯟꯅꯗꯧ ꯃꯥꯟꯗꯦ
ꯑꯣ ꯊꯥꯔ ꯃꯣꯏꯒꯤ ꯁꯦꯠ ꯑꯣꯏꯅ ꯄꯤꯔꯦꯅ ꯈꯜꯂꯖꯦꯕ ꯊꯥꯔꯇꯤ ꯅꯠꯇ꯭ꯔꯥ ꯄꯤꯔꯛꯏꯖꯦ
ꯍꯣꯏ ꯊꯥꯔꯇꯤꯗꯣ ꯑꯍꯥꯟꯕꯗ ꯃꯉꯥ ꯃꯉꯥ ꯄꯤꯔꯛꯀꯗꯣꯕ ꯃꯉꯥ ꯃꯉꯥ ꯄꯤꯔꯛꯀꯅꯦꯕ
ꯊꯥꯔꯇꯤꯖꯤꯗ ꯃꯤ ꯑꯃꯒꯤ ꯅꯝꯕꯔ ꯑꯃꯗ ꯃꯤ ꯃꯉꯥ ꯐꯥꯏꯚ ꯇꯥꯏꯝꯁ ꯂꯣꯏꯔꯕꯕ
ꯍꯣꯏ ꯍꯣꯏ ꯍꯣꯏ ꯅꯝꯕꯔ ꯑꯝꯗ ꯐꯥꯏꯚ ꯇꯥꯏꯁ ꯈꯛꯇꯪ ꯄꯤꯑꯕ
ꯑꯗꯨ ꯅꯪ ꯑꯩꯒ ꯋꯥꯔꯤ ꯁꯥꯅ ꯂꯣꯏꯔꯒ ꯐꯔꯨꯛꯀꯥ ꯑꯃꯨꯛ ꯁꯥꯅꯗꯣꯏꯔꯕ
ꯍꯣꯏ ꯁꯥꯟꯅꯔꯒ ꯈꯔ ꯊꯨꯅ ꯑꯝꯇ ꯂꯣꯏ ꯁꯤꯟꯈꯤꯒꯦ ꯇꯧꯕꯅꯤ
ꯅꯪꯅ ꯑꯃꯨꯛ ꯁꯥꯟꯅ ꯑꯩꯅ ꯑꯃꯨꯛ ꯁꯥꯟꯅ ꯃꯥ ꯅꯨꯡꯉꯥꯏꯅꯤ
ꯑꯗꯨꯕꯨꯗꯤ ꯑꯗꯨꯕꯨꯗꯤ ꯃꯤꯗꯣ ꯀꯩꯁꯨ ꯀꯥꯏꯗꯦꯕ ꯍꯥꯏꯗꯤ ꯑꯩꯒ ꯑꯃꯨꯛ ꯁꯥꯟꯅꯔꯦꯗꯅꯀꯣ ꯑꯗꯨꯒ
ꯅꯠꯇꯦꯕ ꯑꯩꯅ ꯍꯥꯏꯕꯗꯤꯅꯦ ꯃꯥ ꯊꯕꯛ ꯆꯤꯜꯂꯝꯃꯗꯤ ꯍꯥꯏꯕ
ꯍꯣꯏ ꯑꯗꯨꯕꯨꯗꯤ ꯈꯪꯗꯦ ꯊꯕꯛꯇꯨꯃꯥ ꯄꯦꯄꯔ ꯄꯥꯅꯤ ꯍꯥꯏꯕ ꯀꯩꯅꯣꯝ ꯍꯥꯏꯕꯅꯤ ꯀꯩꯅꯣ ꯈꯔꯕꯨꯗꯤ ꯋꯥꯠꯂꯝꯒꯤꯅꯤ ꯄꯦꯄꯔ ꯁꯦꯝꯕ ꯂꯣꯏꯒ꯭ꯔꯥꯒꯨꯝ ꯇꯧꯕꯅꯤ ꯇꯨ ꯀꯩꯅꯣ ꯗꯦꯠ ꯇꯦꯟ ꯑꯗꯥꯏ ꯑꯣꯏꯔꯝꯒꯅꯤ
ꯎꯝ ꯑꯗꯨꯗꯤ ꯑꯩꯅ ꯋꯥꯔꯤ ꯁꯥꯟꯅꯅꯕ ꯃꯤ ꯃꯉꯥꯃꯨꯛꯇꯤ ꯗꯔꯀꯥꯔ ꯇꯥꯔꯤꯕ
ꯅꯣꯏ ꯏꯃꯨꯡꯒꯤ ꯃꯤ ꯒꯩ ꯇꯧꯔꯒ ꯁꯝꯅꯁꯜꯂꯣ
ꯏꯁꯃꯥꯔꯠ ꯐꯣꯟ ꯄꯥꯏꯗꯦꯗ ꯑꯩꯈꯣꯏ ꯗꯥꯗꯥꯍꯣꯏꯗꯤ ꯌꯥꯔꯣꯏ ꯃꯣꯏꯗꯤ ꯊꯕꯛ ꯆꯠꯄꯅꯤꯅ ꯅꯥꯏꯠ ꯗ꯭ꯌꯨꯇꯤ ꯇꯥꯏ
ꯏꯁꯃꯥꯔꯠ ꯐꯣꯟ ꯄꯥꯏꯗꯕꯗꯣ ꯑꯣ ꯇꯤ ꯄꯤ ꯗꯔꯀꯥꯔ ꯑꯣꯏꯕꯒꯤ ꯈꯛꯇꯅꯦꯕ ꯅꯝꯕꯔꯗꯨꯗꯤ ꯁꯤꯖꯤꯟꯅꯕ ꯌꯥꯏꯑꯕ ꯅꯣꯏꯒꯤ ꯐꯣꯟ ꯑꯇꯣꯞꯄ ꯑꯃ ꯅꯪꯒ ꯁꯥꯟꯅꯗꯣꯏ ꯑꯃꯗꯤ ꯂꯩꯗꯣꯏ ꯅꯠꯇ꯭ꯔꯥ ꯑꯦꯛꯁꯇ꯭ꯔꯥ
ꯎꯝ
ꯑꯗꯨꯒꯤ ꯑꯃꯗꯨꯗ ꯅꯣꯏ ꯍꯧꯖꯤꯛꯀꯤ ꯅꯣꯏ ꯗꯥ ꯍꯣꯏꯒꯤ ꯀꯩꯅꯣ ꯐꯣꯟꯗꯨꯒꯤ ꯑꯗꯣ ꯑꯗꯨꯝ ꯍꯥꯞꯆꯜꯂꯦꯗꯅ ꯀꯩ ꯅꯝꯕꯔꯗꯣ ꯁꯤꯖꯤꯟꯅꯔꯒ ꯑꯦꯀꯥꯎꯟ ꯑꯦꯗ ꯇꯧꯔꯦꯗꯅ ꯑꯗꯨ ꯑꯣ ꯇꯤ ꯄꯤꯗꯣ ꯉꯁꯥꯏ ꯑꯣ ꯇꯤ ꯄꯤꯗꯨꯇꯪ ꯂꯧꯕꯩꯗꯣ ꯑꯗꯨ ꯑꯗꯨꯝ ꯐꯣꯟ ꯏꯁꯃꯥꯔꯠ ꯐꯣꯟꯗꯨ ꯑꯗꯨꯝ ꯑꯦꯀꯥꯎꯟꯗꯣ ꯍꯥꯡ ꯌꯥꯏꯕ
ꯑꯗꯨꯗꯤ ꯑꯩꯈꯣꯏ ꯃꯥꯒꯤ ꯍꯥꯞꯆꯜꯂꯒ ꯏꯃꯥꯒ ꯑꯩꯒ ꯋꯥꯔꯤꯁꯥꯟꯅ ꯌꯥꯔꯅꯤꯀꯣ
ꯌꯥꯏ
ꯃꯣꯏꯅ ꯏꯃꯨꯡ ꯃꯅꯨꯡꯒꯤ ꯋꯥꯔꯤ ꯁꯥꯟꯅ ꯌꯥꯏ ꯍꯥꯏꯔꯃꯤꯅ ꯏꯃꯨꯡ ꯃꯅꯨꯡꯒꯤ ꯋꯥꯔꯤ ꯇꯛꯈꯠꯇꯅ ꯁꯥꯟꯅꯔ ꯂꯣꯏꯔꯦ
ꯌꯥꯏ ꯏꯃꯨꯡ ꯃꯅꯨꯡꯒꯤ ꯑꯗꯨ ꯍꯧꯖꯤꯛꯁꯨ ꯑꯗꯨꯝ ꯁꯥꯔꯛꯄ ꯌꯥꯏ ꯀꯩꯅꯣ
ꯑꯩꯅ ꯖꯣꯏꯕꯤꯇꯤꯗꯣ ꯍꯥꯏꯈꯤꯕꯅꯦ ꯖꯣꯏꯕꯤꯇꯤꯗꯣ ꯌꯥꯎꯍꯟꯒꯦꯅ
ꯃꯥꯗꯤ ꯀꯩ ꯀꯩ ꯊꯕꯛ ꯆꯤꯟꯒꯦ
ꯃꯥꯔꯣ ꯀꯩꯀꯩ ꯊꯕꯛ ꯇꯧꯒꯦ ꯍꯥꯏꯔꯣ ꯐꯤ ꯁꯥꯔꯤ ꯄꯩꯁꯥ ꯇꯥꯜꯂꯤ
ꯔꯥꯅꯤ ꯐꯤꯒꯨꯝꯕ ꯁꯥꯏꯔꯣ
ꯁꯥꯗꯦꯗ ꯆꯨꯝꯅꯒꯤ ꯐꯤ ꯑꯣꯏꯔꯝꯒꯅꯤ ꯃꯥꯗꯣ ꯇꯤꯕꯤꯗꯤ ꯍꯣꯏꯗꯤ ꯌꯥꯝ ꯋꯥꯖꯕꯅꯦꯗ ꯃꯥꯗꯣ ꯈꯪꯗꯦ ꯌꯥꯝ ꯅꯨꯡꯁꯤ ꯃꯥꯖꯦ ꯌꯥꯝ ꯅꯨꯡꯉꯥꯏꯅ ꯍꯤꯡꯍꯟꯅꯤꯡꯉꯤ ꯃꯥꯒꯤ ꯐ꯭ꯌꯨꯆꯔ ꯂꯥꯏꯐꯁꯦ ꯋꯥꯖꯔꯦ ꯌꯥꯝ ꯃꯧꯄꯥ ꯅꯨꯄꯥꯗꯨꯕꯨꯗꯤꯅꯦ
ꯎꯝ
ꯀꯩꯅꯣ ꯇꯧꯔꯦꯕ ꯃꯦꯗꯤꯀꯦꯜ ꯇꯝꯃꯤꯅꯦꯕ ꯈꯜꯂꯒ
ꯑꯥ
ꯑꯗꯣ
ꯃꯥꯒꯤꯅ ꯍꯟꯗꯛꯀꯤ ꯑꯥ ꯎꯝ
ꯇꯨꯡꯒꯤ ꯐ꯭ꯌꯨꯆꯔꯗꯗꯤ ꯌꯥꯝꯅ ꯅꯨꯡꯉꯥꯏꯍꯟꯅꯤꯡꯉꯦ ꯃꯥ ꯌꯥꯝ ꯋꯥꯅ ꯍꯧꯔꯛꯑꯕꯅꯤꯅ
ꯍꯥꯏꯗꯤ ꯀꯃꯥꯏ ꯀꯃꯥꯏ ꯇꯧꯏꯅꯣꯕ
ꯕꯕꯥ ꯂꯩꯒꯤꯗ꯭ꯔꯦ ꯉꯜꯂꯤꯀꯥꯟꯗ
ꯎꯝ
ꯃꯣꯏ ꯃꯥꯒ ꯃꯣꯏ ꯕꯥꯒꯗꯣ ꯌꯦꯛꯅꯦ ꯍꯥꯏꯕꯅꯦꯕ
ꯎꯝ
ꯑꯗꯨꯏ ꯂꯩꯒꯤꯗ꯭ꯔꯦꯗꯅ
ꯎꯝ
ꯑꯗꯒꯤ ꯃꯥꯒꯤ ꯀꯩꯅꯣꯗꯣ ꯎꯝ ꯃꯅꯥꯎꯅꯨꯄꯤꯗꯨꯅ ꯑꯃꯨꯛ ꯗꯤꯁꯑꯦꯕꯜ ꯑꯣꯏꯔꯦ
ꯎꯝ ꯍꯣꯏ ꯗꯥꯎꯟꯁꯟꯗ꯭ꯔꯣꯝ ꯅꯥꯕ
ꯍꯣꯏ ꯑꯗꯨꯒ ꯀꯩꯅꯣ ꯇꯧꯔꯦ ꯎꯝ ꯃꯣꯏ ꯃꯥ ꯖꯨ ꯉꯥꯏꯔꯦ ꯁꯦꯟꯊꯣꯛ ꯂꯝꯕꯤꯗꯣ ꯀꯩꯁꯨ ꯌꯥꯝ ꯂꯩꯕ ꯅꯠꯇꯦꯕ ꯀꯔꯤ ꯐꯤ ꯁꯥꯕ ꯅꯠꯇꯅ ꯑꯇꯩ ꯂꯩꯇꯦꯕ ꯗꯨꯝ ꯋꯥꯖꯕꯅꯤ ꯑꯗꯩ ꯃꯥ ꯃꯣꯏ ꯕꯕꯥꯒꯤ ꯃꯆꯤ ꯃꯅꯥꯎꯗꯣ ꯃꯥ ꯃꯣꯏ ꯕꯕꯥꯗꯣ ꯈꯛꯇꯪ ꯉꯥꯏꯔꯦ ꯉꯥꯏꯔꯦ ꯍꯥꯏꯕꯅꯦꯕ ꯌꯥꯝ ꯇꯁꯣꯟꯅ ꯎꯝ ꯇꯨꯁꯣꯟꯅ ꯂꯩꯖꯕꯗꯣ
ꯃꯣꯏ ꯕꯕꯥꯏ ꯃꯆꯤꯟꯅꯥꯎ ꯃꯣꯏ ꯕꯕꯥ ꯂꯩꯈꯤꯗ꯭ꯔꯦ ꯍꯥꯏꯗꯣꯏꯅꯦ
ꯕꯕꯥ ꯑꯣ ꯍꯣꯏ ꯑꯥ ꯀꯩꯅꯣ ꯀꯩ ꯍꯥꯏꯥꯏꯗꯣꯏꯅ ꯃꯞ ꯃꯣꯏ ꯕꯕꯥ ꯈꯛꯇꯅꯦ ꯍꯥꯏꯕꯔ ꯀꯩꯅꯣꯝ ꯍꯥꯏꯕꯅꯦꯕ
ꯇꯨꯁꯣꯟꯅ ꯂꯩꯔꯤꯁꯦ ꯑꯣ ꯃꯣꯏ
ꯁꯤꯡꯒꯜ ꯄꯤꯁ ꯑꯣꯏꯕ ꯑꯗꯨꯗ ꯑꯃꯨꯛꯁꯨ ꯂꯩꯇ꯭ꯔꯦꯗꯅ
ꯎꯝ
ꯗꯥꯏꯔꯦꯛ ꯀꯀꯥ ꯑꯗꯨꯗ ꯂꯩꯕ ꯑꯣꯏꯗꯤ ꯑꯃꯨꯛ ꯐꯕ
ꯈꯪꯗꯦ ꯅꯨꯡꯉꯥꯏꯇꯦ ꯑꯞ ꯃꯄꯥꯟ ꯊꯣꯡꯗꯗꯤ ꯃꯥꯟꯗꯕ ꯉꯥꯛꯇꯅꯤ ꯇꯧꯅꯔꯤꯖꯤꯡꯁꯤ
ꯅꯣꯏꯒꯤꯅ ꯑꯃꯨꯛ ꯀꯃꯥꯏꯅ ꯇꯧꯒꯤꯕꯅꯣ
ꯃꯣꯏꯁꯤ ꯂꯩꯒꯤꯗꯕꯩ ꯃꯑꯣꯡꯂꯣ ꯍꯥꯏꯖꯦ ꯂꯩꯈꯤꯗꯕꯩ ꯃꯑꯣꯡ
ꯑꯥꯎ ꯅꯥꯕ꯭ꯔꯥ ꯑꯥ
ꯁꯤꯗ ꯍꯥꯏꯕ ꯅꯨꯡꯉꯥꯏꯇ꯭ꯔꯦꯗ ꯑꯗꯨ ꯂꯩꯒꯤꯗꯕꯗꯣ ꯑꯩꯈꯣꯏꯁꯨ ꯅꯨꯡꯉꯥꯏ ꯅꯨꯡꯉꯥꯏꯕ ꯄꯣꯠꯄꯨꯗꯤ ꯅꯠꯇꯦ ꯑꯗꯨꯃꯥꯏ ꯇꯧꯔꯦ ꯑꯈꯣꯏꯁꯨ ꯍꯣꯁꯄꯤꯇꯥꯜꯗꯒ ꯀꯨꯏꯅ ꯄꯨꯈꯠꯂꯒ ꯂꯩꯔꯝꯃꯦ ꯅꯨꯃꯤꯠ ꯅꯤꯐꯨ ꯅꯤꯄꯥꯟꯃꯨꯛ ꯀꯩꯃꯨꯛ ꯑꯗꯨꯒꯥ ꯇꯧꯔꯒ
ꯑꯗꯨ ꯅꯣꯏ ꯃꯥꯗꯤ ꯅꯥꯒꯤꯕꯖꯤꯗꯤ ꯐꯒ꯭ꯔꯦꯀꯣ ꯐꯖꯅ
ꯎꯝ ꯐꯩꯌꯦ ꯑꯗꯣ ꯇꯤꯚꯤ ꯃꯍꯤꯛꯅ ꯅꯍꯟꯕꯅꯦ ꯍꯥꯏꯌꯦꯕꯀꯣ ꯑꯗꯨ ꯑꯗꯨꯗꯨꯅ ꯃꯍꯤꯛꯇꯨꯒꯤ ꯑꯥ ꯇꯤꯕꯤꯒꯤ ꯍꯤꯗꯥꯛ ꯆꯥꯔꯤꯌꯦ ꯍꯧꯖꯤꯛ ꯑꯗꯨ ꯀꯩꯅꯣ ꯍꯥꯏꯇꯥꯔꯦ ꯃꯦꯟ ꯑꯦꯟꯖꯥꯏꯇꯤꯁ ꯍꯥꯏꯖꯦ ꯍꯧꯖꯤꯛꯀꯤ ꯀꯩꯅꯣ ꯑꯇꯣꯞ ꯑꯇꯣꯞꯄ ꯃꯍꯤꯛꯅ ꯇꯧꯔꯁꯨ ꯌꯥꯏꯌꯦꯕꯀꯣ ꯑꯗꯣ ꯑꯩꯈꯣꯏꯒꯤꯗꯨꯅ ꯇꯤꯚꯤ ꯃꯍꯤꯛꯇꯨꯅ ꯇꯧꯔꯒ ꯕ꯭ꯔꯦꯟꯗ ꯌꯧꯕ ꯑꯠ ꯕ꯭ꯔꯦꯟ ꯇꯤꯚꯤꯒꯨꯝꯕ ꯍꯥꯏꯔꯒꯁꯨ ꯑꯗꯨꯝ ꯈꯪꯅꯕ ꯌꯥꯏ ꯑꯗꯨ ꯕ꯭ꯔꯦꯟ ꯇꯤꯚꯤ ꯀꯥꯡꯕꯨꯁꯦ ꯏꯆꯦ ꯃꯈꯜ ꯃꯈꯜ ꯅꯥꯕꯁꯦ ꯇꯣꯉꯥꯟ ꯇꯣꯉꯥꯟ ꯂꯩ ꯍꯥꯏ ꯁꯔꯨꯗꯒ ꯆꯪꯉꯥ ꯅꯥꯕꯁꯨ ꯂꯩ ꯍꯥꯏ ꯑꯗꯩ ꯑꯩꯈꯣꯏꯁꯤꯅ ꯕ꯭ꯔꯦꯟꯗ ꯇꯧꯕ ꯑꯗꯨꯃꯥꯏꯅ ꯇꯧꯔ ꯇꯧꯕꯅꯦ ꯍꯥꯏ ꯑꯗꯨ ꯑꯍꯝ ꯈꯜꯂꯤꯕꯅꯤ ꯍꯤꯗꯥꯛꯇꯣ ꯈꯔ ꯀꯨꯏꯅ ꯆꯥꯖꯅꯕꯅ ꯇꯧꯔꯒ ꯆꯥꯗꯔꯤ ꯃꯣꯏ ꯍꯥꯟꯅꯕꯨꯗꯤ ꯄꯩꯁꯥ ꯇꯤꯡꯉꯒ ꯂꯩꯔꯝꯕꯅꯦ ꯑꯗꯣ ꯍꯧꯖꯤꯛꯁꯤ ꯑꯁꯤ ꯈꯣꯏꯒꯤ ꯃꯃꯥꯡꯗ ꯀꯩꯅꯣ ꯄ꯭ꯔꯥꯏꯃꯥꯔꯤ ꯍꯦꯜꯊ ꯁꯦꯟꯇꯔ ꯂꯩꯕꯗꯣ ꯑꯗꯒꯤ ꯐ꯭ꯔꯤꯗ ꫰ ꯍꯧꯔꯒ ꯆꯥꯏ ꯃꯩ ꯆꯥꯏ ꯗꯣ ꯑꯗꯨꯝ ꯃꯣꯏꯅ ꯑꯗꯨꯃꯥꯏꯅ ꯕ꯭ꯔꯦꯟꯒꯤ ꯀꯩꯒꯤ ꯑꯗꯨꯃꯥꯏꯅ ꯁꯣꯛꯈꯤꯕ ꯈꯣꯠꯈꯤꯕ ꯇꯧꯕꯗꯨꯒꯤ ꯆꯥꯕꯗ ꯃꯆꯤ ꯑꯣꯏꯕ ꯄ꯭ꯔꯣꯇꯤꯟꯒꯤ ꯁꯔꯨꯛ ꯀꯩ ꯀꯩ ꯕꯦꯂꯦꯟꯁ ꯗꯥꯏꯠꯇꯣ ꯐꯖꯅ ꯁꯨꯕ ꯑꯗꯣ ꯀꯌꯥꯝ ꯆꯥꯍꯟꯕ ꯌꯥꯗꯦ ꯈꯣꯠꯇꯦ ꯍꯥꯏꯕꯒꯤ ꯗꯨꯨꯃꯥꯏ ꯇꯧꯔ ꯈꯔ ꯃꯦꯟꯇꯦꯟ ꯇꯧꯔ ꯄꯤꯖꯔꯤ ꯗꯣ ꯑꯗꯨꯝ ꯑꯥ ꯀꯩꯅꯣ ꯇꯧꯋꯦ ꯑꯗ ꯑꯗꯨ ꯃꯈꯨꯠꯇ ꯑꯃ ꯇꯧꯕꯅꯦ ꯍꯧꯖꯤꯛ ꯐꯪꯒꯁ ꯀꯥꯕꯒꯤ ꯀꯩ ꯑꯣꯏ ꯇꯧꯋꯦ ꯈꯔ ꯍꯤ ꯍꯤꯒꯣꯛ ꯍꯣꯏ ꯀꯩꯅ ꯗꯣꯛꯇꯔꯅꯥ ꯃꯥ ꯍꯤꯗꯥꯛ ꯄꯤꯔꯛꯑꯒ ꯆꯥꯑꯣꯅꯥꯕꯨꯗꯤ ꯆꯥꯔꯤ ꯑꯦꯁ ꯍꯧꯖꯤꯛ ꯄꯨꯔꯥ ꯐꯔꯒ ꯑꯗꯨꯝ ꯂꯩꯔꯕꯒꯨꯝꯕꯅꯤꯗ ꯂꯩꯕꯗꯤ ꯍꯥꯟꯅ ꯅꯍꯥꯟ ꯇꯧꯔꯨꯕꯩꯗꯤ ꯅꯥꯕꯒꯤ ꯑꯁ ꯄꯨꯈꯠꯄꯗꯣ ꯑꯩꯈꯣꯏꯗꯤ ꯁꯨꯃꯥꯏꯅ ꯅꯥꯅꯤ ꯈꯣꯠꯅꯤꯗꯤ ꯈꯪꯕ ꯅꯠꯇꯦꯗꯣ ꯑꯗꯨꯝ ꯆꯨꯝꯅ ꯂꯣꯛ ꯂꯥꯏꯍꯧ ꯇꯧꯕ ꯅꯦꯅ ꯈꯜꯂꯒ ꯑꯗꯨꯝ ꯂꯩꯕꯅꯦ ꯀꯩꯝꯇ ꯈ ꯑꯅꯥꯕ ꯃꯤꯗꯨꯅ ꯍꯥꯏꯕꯗꯨꯗ ꯃꯥꯁꯦ ꯌꯥꯝ ꯊꯤꯅ ꯀꯣꯛꯁꯦ ꯀꯥ ꯑꯃ ꯍꯦꯟꯒꯩ ꯆꯤꯛꯑꯦ ꯍꯥꯏꯌꯦꯕ ꯍꯥꯏꯗ ꯗꯣ ꯃꯤꯠ ꯌꯨꯝꯗ ꯅꯨꯃꯤꯠ ꯃꯔꯤ ꯃꯉꯥꯅꯤꯃꯨꯛꯇꯤ ꯑꯗꯨꯝ ꯂꯩꯔꯦꯕ ꯑꯗꯨꯒ ꯐꯒꯗ꯭ꯔ ꯐꯒꯗ꯭ꯔ ꯀꯣꯛ ꯆꯤꯛꯄꯗꯨꯣ ꯈꯥꯡꯉꯝꯗ꯭ꯔꯦ ꯈꯣꯠꯇ꯭ꯔꯦꯅ ꯍꯥꯏꯔꯒ ꯑꯗꯨꯃꯥꯏꯅ ꯂꯩꯔꯦꯅ ꯑꯗꯨꯒ ꯅꯣꯡꯃ ꯑꯃ ꯑꯩꯒ ꯖꯦꯅꯤꯝꯁꯇ ꯄꯨꯈꯠꯂꯨꯏꯌꯦꯕ ꯖꯦꯅꯤꯝꯁꯇ ꯄꯨꯈꯠꯂꯦ ꯑꯗꯨꯒ ꯂꯥꯏꯅꯥꯗꯨ ꯌꯦꯡꯕꯁꯤꯗ ꯍꯣꯏ ꯗꯦꯡꯒꯤ ꯅꯥꯅꯕ ꯃꯇꯝꯁꯨ ꯑꯣꯏꯕꯅꯤꯅ ꯗꯦꯡꯒꯤ ꯀꯩꯀꯩ ꯂꯩꯕ꯭ꯔꯥ ꯈꯣꯠꯄ꯭ꯔꯥꯅ ꯇꯦꯁ ꯇꯧꯕ ꯑꯗꯨꯒ
ꯃꯤ ꯅꯥꯅꯕꯩ ꯃꯇꯝꯗꯣ
ꯑ ꯍꯣꯏ ꯍꯣꯏ ꯑꯗꯨ ꯇꯦꯁ ꯇꯧꯔꯦ ꯑꯗꯨꯒ ꯗꯦꯡꯒꯤꯗꯨꯗꯤ ꯂꯩꯇꯦ ꯈꯣꯠꯇꯦꯅ ꯍꯥꯏꯔꯦ ꯃꯣꯏꯅ ꯀꯦ ꯑꯦꯐ ꯇꯤ ꯑꯦꯜ ꯑꯦꯐ ꯇꯤ ꯀꯩ ꯀꯩ ꯇꯧꯔꯦ ꯑꯗꯨꯒ ꯍꯥ ꯂꯩꯅꯥꯗꯣ ꯗꯦꯡꯒꯤ ꯂꯩꯇꯦ ꯈꯣꯠꯇꯦ ꯂꯩꯅꯥ ꯑꯝꯇ ꯂꯩꯥꯏꯇꯦ ꯉꯁꯥꯏꯒꯤ ꯑꯦꯟꯖꯥꯏꯇꯤꯁꯀꯤ ꯅꯥꯕꯩ ꯈꯣꯠꯄꯩꯗꯨ ꯀꯩꯀꯥꯗꯨꯗꯤ ꯑꯝꯇ ꯐꯖꯅ ꯀꯨꯞꯊꯅ ꯌꯦꯡꯗ꯭ꯔꯦꯅ ꯃꯣꯏꯅ ꯂꯥꯏꯅꯥ ꯂꯩ ꯀꯩ ꯂꯩꯇ꯭ꯔꯦꯅ ꯑꯗꯨꯝ ꯊꯥꯗꯣꯔꯛꯑꯦꯅ ꯑꯗꯨ ꯁꯣꯝꯗꯗꯤ ꯂꯥꯏꯅꯥꯗꯨꯗꯤ ꯑꯗꯨꯝ ꯅꯥꯔꯒ ꯇꯧꯕꯅꯤꯅ ꯐꯤꯕꯝꯗꯨ ꯁꯣꯛꯆꯜꯂꯛꯑꯒ ꯒ꯭ꯌꯥꯟ ꯃꯥꯡꯕ ꯍꯧꯔꯛꯄ
ꯎꯝ
ꯑꯗꯨꯃꯥꯏꯅ ꯇꯧ ꯑꯗꯨꯒ ꯑꯗꯨꯃꯥꯏꯅ ꯇꯧꯔ ꯄꯨꯈ ꯄꯨꯈꯠ ꯄꯨꯈꯠꯂꯤꯅꯦ ꯍꯣꯁꯄꯤꯇꯥꯜꯗ ꯑꯩꯈꯣꯏꯗꯤ ꯈꯪꯗꯃꯤꯅ ꯑꯥꯏꯗꯤꯌꯥꯗꯣ ꯀꯩꯝ ꯂꯩꯇꯕꯅꯤꯅ ꯑꯦꯟꯖꯥꯏꯇꯤꯁ ꯑꯣꯏꯔꯝꯒꯅꯤ ꯈꯪꯗꯃꯤꯅ ꯅ ꯂꯥꯏꯒꯤ ꯑꯩꯈꯣꯏ ꯃꯥꯗꯣ ꯑꯗꯨ ꯇꯧꯗ꯭ꯔꯤꯉꯩ ꯃꯃꯥꯡꯗ ꯄꯥꯠꯇ ꯀꯩꯗ ꯆꯠꯂꯨꯕ ꯌꯥꯎꯋꯦꯕ ꯑꯗꯨꯒꯤ ꯀꯩꯒꯤ ꯑꯣꯛꯅꯔꯝꯕ ꯈꯣꯠꯄꯁꯨ ꯂꯩꯔꯝꯕ ꯌꯥꯏꯅ ꯂꯥꯏ ꯈꯣꯏꯔꯝꯊꯣꯛ ꯈꯣꯠꯇꯅ ꯇꯧ ꯇꯧꯋꯦ ꯑꯗꯨꯒ ꯄꯨꯈꯠꯂꯤꯅꯦ ꯑꯗꯨꯒ ꯀꯣꯟꯅꯗꯤ ꯑꯍꯥꯟꯕꯗ ꯀꯩꯅꯣꯗ ꯂꯤꯇꯜ ꯂꯤꯇꯜ ꯀ꯭ꯂꯤꯅꯤꯛꯅ ꯁꯤꯗ ꯂꯩꯕ ꯈꯨꯃꯟ ꯂꯝꯄꯥꯛꯀꯤꯗ
ꯎꯝ ꯈꯪꯉꯦ ꯈꯪꯉꯦ ꯅꯪ ꯍꯥꯏꯔꯛꯄꯗꯣ
ꯑꯥ ꯑꯗꯨꯃꯥꯏꯅ ꯇꯧꯔꯒ ꯃꯣꯏꯅ ꯑꯣ ꯁꯤ ꯃꯤꯅ ꯍꯦꯜꯂꯦ
ꯀꯣꯜꯗꯣ ꯀꯛꯑꯣ